ꯑꯣ ꯇꯕ꯭ꯔꯣ
ꯍꯣꯏ ꯇꯔꯦ
ꯀꯩꯗꯧꯔꯝꯃꯤꯅꯣ
ꯑꯥ ꯁꯨꯝ ꯂꯩꯔꯤ ꯀꯔꯤꯁꯨ ꯇꯧꯗꯦ ꯍꯧꯖꯤꯛꯇꯤ
ꯑꯥ
ꯅꯪꯗꯤ ꯀꯩꯗꯧꯔꯤꯅꯣ
ꯑꯩꯗꯤ ꯍꯤꯞꯄꯤꯅꯦ ꯑꯗꯨꯝ
ꯑꯣ
ꯍꯤꯞꯄꯀꯥ ꯂꯩꯌꯦ ꯑꯗꯨꯝ ꯑꯥ
ꯍꯤꯞꯄ ꯋꯥꯔꯗꯤ ꯑꯃꯨꯛꯀ ꯂꯦꯞꯄ ꯂꯦꯞꯄ ꯋꯥꯔꯗꯤ ꯑꯃꯨꯛꯀ ꯐꯝꯕ
ꯍꯣꯏ ꯕ꯭ꯔꯣꯁꯦ ꯎꯝ ꯃꯁꯛ ꯈꯪꯕꯒꯨꯝꯗꯧꯋꯦ ꯑꯩꯩꯅ ꯈꯟꯕꯗ
ꯈꯪꯕ꯭ꯔꯅꯦ ꯈꯪ ꯈꯪꯒꯅꯤꯗ ꯍꯣꯏ ꯀꯔꯤꯒꯤ ꯈꯪꯔꯣꯏꯗꯝꯅꯣ ꯈꯪꯒꯅꯤꯗ ꯅꯪꯒꯤ ꯈꯣꯟꯖꯦꯟꯁꯨ ꯑꯗꯨꯝ ꯈꯪꯕꯒꯨꯝ ꯇꯧꯋꯦꯅꯦ ꯑꯩꯁꯨ
ꯍꯥꯏꯕꯗꯤ ꯅꯪ ꯃꯥꯁꯇꯔ ꯇꯝꯃꯝꯕ꯭ꯔꯣ ꯑꯁꯨꯋꯥꯏꯗ
ꯍꯣꯏ ꯑꯁꯤꯗ ꯂꯣꯏꯕꯅꯤꯗ ꯃꯥꯁꯇꯔ ꯑꯣ
ꯑꯥ ꯑꯩꯅ ꯑꯦꯝ ꯑꯥꯏ ꯇꯤ ꯑꯣꯏꯕꯒꯤ
ꯑꯥ ꯑꯥꯍꯣ ꯍꯣꯏ ꯑꯦꯝ ꯑꯥꯏ ꯇꯤ ꯀꯥꯡꯕꯨꯁꯨ ꯎꯝ ꯖꯤꯝ ꯁꯥꯟꯅꯕꯒꯨꯝꯕ ꯈꯔ ꯂꯥꯛꯄꯅꯤ
ꯅꯪ ꯍꯧꯖꯤꯛꯐꯥꯎ ꯁꯥꯟꯅꯔꯤꯕꯣ ꯑꯗꯨ ꯖꯤꯝꯗꯣ
ꯍꯥ ꯍꯧꯖꯤꯛꯇꯤ ꯂꯦꯞꯈ꯭ꯔꯦꯗ ꯀꯨꯏꯔꯦꯗ ꯆꯍꯤ ꯑꯃꯒꯨꯝꯕ ꯁꯨꯔꯦ ꯍꯥꯏꯕꯗꯤ ꯃꯁꯇꯔ ꯂꯣꯏꯕ
ꯇꯕ꯭ꯔꯣ
ꯇꯏꯌꯦ ꯇꯏꯌꯦ ꯑꯥ ꯑꯈꯣꯏꯁꯨ ꯍꯧꯖꯤꯛ ꯊꯥꯔꯠ ꯏꯌꯥꯔꯅꯦꯕ ꯑꯩꯅ ꯐꯥꯔꯁ ꯏꯌꯥꯔ ꯂꯥꯛꯄꯗ ꯕ꯭ꯔꯣꯁꯦ ꯎꯕꯒꯨꯝꯗꯧꯋꯦꯕ
ꯎꯝ ꯎꯒꯅꯤ ꯍꯥꯏꯕꯗꯤ ꯑꯗꯨꯒꯤ ꯑꯗꯨ ꯑꯩꯈꯣꯏ ꯂꯩꯐꯝꯗ ꯑꯗꯨꯝ ꯂꯩꯔꯗꯤ ꯑꯗꯨꯝ ꯃꯐꯝꯗ ꯑꯗꯨꯝ ꯆꯞ ꯃꯥꯟꯅꯕꯅꯤꯅꯀꯣ
ꯑꯥ ꯍꯣꯏ
ꯑꯗꯨ ꯈꯛꯇꯒꯤꯁꯨ ꯅꯠꯇꯕ ꯎꯝ ꯑꯗꯨꯝ ꯑꯈꯣꯏ ꯁꯦꯝ ꯀꯝꯃꯨꯅꯤꯇꯤ ꯑꯣꯏꯔꯦꯅ
ꯑꯥ ꯑꯥ ꯎꯝ ꯑꯩꯖꯨ ꯅꯪ ꯎꯔꯗꯤ ꯑꯗꯨꯝ ꯈꯪꯒꯅꯤꯗ
ꯑꯩꯅ ꯅꯪ ꯗꯤ ꯄꯤ ꯎꯕꯗ ꯑꯁꯤ ꯈꯪꯕꯒꯨꯝ ꯇꯧꯑꯦꯅ ꯌꯦꯡꯕ ꯑꯗꯨꯒꯤ ꯅꯪꯅꯗꯤ ꯈꯪꯂꯝꯗꯕꯁꯨ ꯌꯥꯏꯀꯣ
ꯎꯝ ꯎꯔꯥꯗꯤ ꯈꯪꯒꯅꯤꯗ ꯀꯔꯤ ꯈꯪꯉꯣꯏꯗꯕꯅꯣ
ꯑꯣ ꯑꯗꯣ ꯕ꯭ꯔꯣꯗꯤ ꯀꯩ ꯌꯦꯟꯖꯥꯡ ꯆꯥꯕꯤꯔꯒꯦ ꯏꯌꯥꯝꯕ ꯀꯧꯔꯒꯦ ꯑꯩꯉꯣꯟꯗꯒꯤ ꯑꯗꯨꯝ ꯑꯍꯟ ꯑꯣꯏꯔꯕꯅꯤ
ꯀꯩꯁꯨ ꯀꯥꯏꯗꯦꯗꯥ ꯕꯔꯣ ꯑꯗꯨꯝ ꯀꯧꯑꯣꯗ ꯑꯩꯁꯨ ꯎꯝ ꯀꯩ ꯀꯩ ꯅꯣꯅꯤ ꯍꯋꯥꯏ ꯆꯥꯏ
ꯉꯁꯤꯁꯦ ꯍꯋꯥꯏ ꯌꯥꯝꯃꯦ ꯃꯤꯁꯤꯡꯁꯦ ꯍꯋꯥꯏ
ꯍꯋꯥꯏꯅ ꯑꯗꯨꯝ ꯐꯣꯡꯗꯣꯛ ꯆꯥꯊꯣꯛꯈ꯭ꯔꯦꯗ
ꯊꯣꯡꯕꯁꯨ ꯈꯔ ꯂꯥꯏꯕꯒꯤꯀꯣ ꯍꯋꯥꯏꯁꯦ ꯑꯗꯨꯝ ꯎꯝ ꯑꯗꯨꯝ ꯁꯦꯡꯗꯣꯛꯑꯒ ꯑꯗꯨꯝ ꯊꯣꯡꯔꯒꯥ ꯑꯗꯨꯝ ꯍꯥꯎꯔꯦꯕ
ꯑꯩꯕꯨꯗꯤ ꯍꯋꯥꯏ ꯆꯥꯕ ꯈꯤꯔꯦꯗ ꯎꯝ ꯆꯥꯅꯤꯡꯗ꯭ꯔꯦ ꯍꯥꯏꯗꯤ ꯅꯣꯏꯒꯤꯗꯣ ꯍꯥꯎꯇꯦ ꯍꯥꯏꯕ ꯅꯠꯇꯕꯀꯣ ꯍ ꯍꯣꯁꯇꯦꯜꯗ ꯄꯤꯕ ꯍꯦꯟꯖꯥꯡꯗꯣ ꯆꯥꯃꯟꯕꯒꯤ ꯅꯪꯁꯨ ꯒ꯭ꯌꯥꯟ ꯇꯥꯔꯝꯒꯅꯤꯗ
ꯍꯣꯏ ꯑꯗꯨꯝ ꯍꯋꯥꯏ ꯀꯥꯡꯇꯛ ꯍꯣꯁꯇꯦꯜꯅꯤꯅ ꯍꯋꯥꯏ ꯀꯥꯡꯇꯛꯀꯨꯝꯕ ꯄꯤꯌꯦꯀꯣ
ꯍꯣꯏ ꯅꯨꯡꯇꯤꯒꯤ ꯄꯤꯃꯜꯂꯗꯤ ꯍꯥꯎꯇꯦꯕ ꯐꯖꯅꯁꯨ ꯊꯣꯡꯗꯦ ꯃꯍꯤ ꯉꯥꯛꯗ
ꯈꯪꯗꯦ ꯅꯪꯅ ꯈꯔ ꯄꯥꯝꯗꯕꯒꯤ ꯄꯥꯝꯕꯁꯤꯡꯗꯤ ꯑꯗꯨꯝ ꯆꯥꯔꯁꯨ ꯑꯗꯨꯝ ꯍꯩꯅꯕꯅꯦ ꯇꯁꯦꯡꯅ ꯄꯥꯝꯕꯁꯤꯡꯗꯤꯀꯣ ꯑꯩꯗꯤ ꯑꯗꯨꯝ ꯍꯋꯥꯏꯁꯦ ꯑꯗꯨꯝ ꯆꯥꯕ ꯌꯥꯏꯌꯦꯕ ꯑꯗꯨꯝ
ꯑꯑꯣ
ꯍꯥꯎꯌꯦꯕꯥ ꯍꯣꯁꯇꯦꯜꯗꯁꯨ ꯑꯗꯨꯝ ꯑꯩꯁꯨ ꯂꯩꯔꯛꯄꯅꯤ ꯑꯗꯨꯝ ꯆꯥꯔꯛꯑꯦ ꯑꯗꯨꯗ
ꯑꯩꯈꯣꯏꯒꯤ ꯐꯕ ꯍꯥꯏꯁꯤꯅꯀꯣ ꯑꯁꯤ ꯍꯣꯁꯇꯦꯜꯒꯤꯁꯦ ꯍꯟꯗꯛ ꯑꯩꯈꯣꯏ ꯑꯩꯈꯣꯏ ꯂꯥꯁ ꯌꯔ ꯀꯥꯔꯤꯌꯦꯕ ꯃꯦꯁ ꯐꯤ ꯄꯤꯔꯔꯣꯏ ꯑꯗꯨꯝ ꯃꯦꯁꯇꯤ ꯆꯥꯒꯅꯤ
ꯍꯥꯥ
ꯁꯤꯅꯤꯌꯔ ꯀꯥꯕꯒꯤ ꯃꯦꯁ ꯐꯤ ꯄꯤꯔꯔꯣꯏꯕ ꯑꯗꯨꯝ ꯃꯦꯁꯇꯤ ꯆꯥꯒꯅꯤꯕ ꯆꯥꯛꯇꯤ ꯐ꯭ꯔꯤꯗ
ꯍꯣꯏ ꯑꯁꯤꯗꯤ ꯑꯩꯈꯣꯏꯒꯤ ꯔꯨꯜꯅꯦ ꯑꯩꯈꯣꯏꯗꯤ ꯁꯤꯅꯤꯌꯔꯅ ꯑꯗꯨꯝ ꯔꯨꯜ ꯇꯧꯋꯤꯅ ꯃꯦꯁꯁꯨ ꯄꯥꯏ ꯑꯩꯈꯣꯏꯅ ꯂꯣꯏ ꯄꯥꯏꯕꯅꯦꯕ
ꯅꯣꯏ ꯗꯤꯄꯥꯔꯠꯃꯦꯟꯠ ꯈꯛꯀꯤ ꯈꯛꯀꯤ ꯑꯣꯏꯔꯝꯅꯤ ꯑꯗꯨꯗꯤ
ꯍꯣꯏ ꯍꯣꯏ ꯑꯩꯈꯣꯏ ꯑꯗꯨꯝ ꯇꯦꯛꯅꯤꯀꯦꯜ ꯂꯥꯏꯟꯁꯤꯡꯗꯤ ꯑꯌꯥꯝꯕ ꯑꯗꯨꯝ ꯁꯤꯅꯤꯌꯔꯅ
ꯎꯝ ꯑꯦ ꯑꯦ ꯌꯥꯝ ꯐꯩꯌꯦꯅꯦ
ꯍꯣꯏ ꯖꯨꯅꯤꯌꯔꯁꯤꯡꯗꯤ ꯃ
ꯅꯪ ꯍꯧꯖꯤꯛ ꯁꯤꯅꯤꯌꯔ ꯑꯣꯏꯔꯦ
ꯍꯣꯏ ꯍꯟꯗꯛꯅ ꯑꯣꯏꯗꯣꯏꯅꯦ ꯍꯟꯗꯛꯅ ꯁꯤ ꯅ꯭ꯌꯨ ꯁꯤꯖꯟ ꯂꯥꯛꯑꯦꯕ ꯉꯁꯤꯗꯒꯤ ꯀꯣꯂꯦꯖ ꯀꯥꯕ ꯍꯧꯔꯦꯕ
ꯑꯣ ꯑꯣ ꯌꯥꯝ ꯐꯩꯌꯦ ꯐꯖꯅ ꯇꯧꯕꯤꯈ꯭ꯔꯣ
ꯖꯨꯅꯤꯌꯔꯁꯤꯡꯅ ꯑꯥ ꯋꯥ ꯉꯥꯡꯂꯀꯥꯟꯗ ꯏꯌꯥꯝꯕꯒꯨꯝꯕ ꯑꯗꯨꯝ ꯊꯦꯠꯇꯣꯏꯅꯦ ꯑꯉꯥꯡ ꯑꯣꯏꯔꯁꯨ
ꯑꯁꯦꯡꯕ
ꯑꯇꯣꯞꯄꯗꯗꯤ ꯆꯠꯅꯕ꯭ꯔꯥ ꯆꯠꯅꯗꯕ꯭ꯔꯥ ꯈꯪꯗꯦꯀꯣ
ꯑꯩꯈꯣꯏ ꯀꯩꯅꯣꯗ ꯍꯣꯁꯇꯦꯜ ꯑꯗꯨꯝ ꯄꯣꯠ ꯆꯠꯅꯗꯦꯗ ꯑꯗꯨꯒꯨꯝꯕꯗꯨꯗꯤ
ꯑꯗꯨꯕꯨ ꯍꯣꯁꯇꯦꯜꯗ ꯂꯩꯕꯁꯤꯡꯅ ꯑꯗꯨꯝ ꯃꯦꯁꯄꯥꯏ ꯄꯥꯏ ꯄꯥꯏꯕꯕꯨꯗꯤ ꯁꯠꯇ꯭ꯔꯁꯤꯡꯅꯀꯣ ꯎꯝ ꯃꯣꯏ ꯀꯟꯇ꯭ꯔꯦꯛꯀꯨꯝꯕ ꯂꯧꯕ ꯃꯥꯜꯂꯦ
ꯈꯪꯗꯦ ꯑꯗꯨꯕꯨꯗꯤ ꯑꯩꯈꯣꯏꯗꯤ ꯑꯗꯨꯝ ꯄꯥꯏ ꯄꯥꯏ ꯑꯗꯨꯝ ꯄꯥꯏ ꯄꯥꯏꯔꯁꯨ ꯄꯥꯏ ꯇ꯭ꯔꯁꯨ ꯁꯤꯅꯤꯌꯔ ꯑꯣꯏꯔꯗꯤ ꯄꯤꯔꯔꯣꯏ ꯍꯟꯗꯛꯀꯤꯗꯤ
ꯎꯝ ꯃꯦꯁ ꯄꯥꯏꯕ ꯍꯥꯏꯕꯁꯤ ꯎꯝ ꯑꯩꯈꯣꯏꯒꯤꯗꯤ ꯑꯥ ꯆꯥꯕꯗꯤ ꯑꯗꯨꯝ ꯄꯩꯁꯥ ꯑꯗꯨꯝ ꯄꯤꯕ ꯃꯣꯏ ꯃꯦꯁꯀꯤ ꯐꯤꯗꯣ
ꯑꯥ ꯍꯥ
ꯎꯝ
ꯑꯁ ꯑꯩꯈꯣꯏꯗꯤꯅꯦ ꯎꯝ ꯃꯣꯏ ꯏꯖꯤꯅꯤꯌꯔꯁꯤꯗꯤ ꯃꯄꯥꯟ ꯊꯣꯛꯀꯦ ꯅꯨꯡꯗꯥꯡꯗ ꯑꯗꯨꯒꯨꯝꯕ ꯇꯧꯋꯦ ꯍꯥꯏꯗꯤ ꯑꯩꯈꯣꯏꯗ ꯄꯔꯃꯤꯁꯟ ꯂꯧ ꯑꯗꯨꯏꯅꯦ ꯂꯧꯗ꯭ꯔꯗꯤ ꯃꯤꯇꯤꯡ ꯇꯧꯔꯒ ꯂꯦꯞꯍꯜꯂꯒ ꯀꯔꯤꯒꯤꯅꯣ ꯁꯥꯎꯔꯒ ꯑꯗꯨꯝ ꯇꯧꯕꯅꯦ
ꯑꯦ ꯑꯗꯨꯗꯤ ꯔꯨꯜ ꯑꯃꯅꯤꯅ ꯑꯗꯨꯗ
ꯑꯦ ꯑꯩꯈꯣꯏ ꯇꯦꯛꯅꯤꯀꯦꯜ ꯂꯥꯏꯟꯒꯤꯗꯤ ꯑꯗꯨꯝ ꯇꯣꯉꯥꯟꯜꯂꯦ ꯑꯁꯤ ꯃꯐꯝꯗ ꯂꯩꯔꯁꯨ
ꯐꯩꯌꯦ ꯑꯗꯨꯁꯨ
ꯍꯣꯏ ꯑꯗꯨ ꯏꯁꯇ꯭ꯔꯤꯛ ꯇꯧꯒꯅꯨꯀꯣ ꯍꯦꯟꯅ ꯍꯦꯟꯅ ꯅꯨꯡꯉꯥꯏꯌꯦ ꯏꯁꯇ꯭ꯔꯤꯛ ꯇꯧꯔꯤꯈꯩ ꯍꯦꯟꯅ ꯅꯨꯡꯉꯥꯏꯌꯦ
ꯎꯝ ꯎꯝ ꯍꯨ ꯎꯝ ꯇꯧꯒꯅꯨ ꯍꯥꯏꯕ ꯃꯇꯝꯗ ꯇꯧꯕ ꯅꯨꯡꯉꯥꯏꯕꯗꯣ
ꯍꯣꯏ
ꯀ꯭ꯂꯥꯁ ꯆꯠꯂꯤꯕ꯭ꯔꯣ ꯍꯧꯖꯤꯛ ꯍꯧꯖꯤꯛꯁꯨ
ꯀ꯭ꯂꯥꯁ ꯆꯠꯇꯦ ꯑꯩ ꯎꯝ ꯃ ꯃꯊꯪ ꯍꯞꯇꯥꯗꯒꯤ ꯐꯖꯅ ꯆꯠꯂꯒꯦ ꯍꯥꯏꯕꯗꯤ ꯃꯤꯁꯨ ꯂꯥꯛ ꯂꯥꯛꯅꯗꯦꯕ ꯑꯃꯐꯥꯎ ꯑꯩ ꯏꯊꯟꯗ ꯉꯥꯏꯔꯦ ꯍꯧꯖꯤꯛ ꯍꯣꯁꯇꯦꯜ ꯂꯩꯔꯤꯁꯦ ꯃꯤ ꯂꯥꯛꯅꯗ꯭ꯔꯤꯕ
ꯑꯗꯨ ꯅꯪ ꯅꯊꯟꯗ ꯊꯣꯡꯉꯒ ꯆꯥ ꯆꯥꯔꯕꯣ ꯑꯗꯨꯗꯤ
ꯍꯣꯏ ꯗꯦꯠ ꯊꯥꯔꯇꯤꯟꯗꯒꯤ ꯐꯖꯅ ꯃꯦꯠꯁ ꯄꯤꯒꯦ ꯍꯥꯏꯌꯦ ꯃꯣꯏꯗꯣ
ꯎꯝ ꯎꯝ ꯑꯣ ꯁꯝꯃꯔ ꯕ꯭ꯔꯦꯛ ꯀꯨꯝꯕ ꯄꯤꯕ꯭ꯔꯣ
ꯁꯝꯃꯔ ꯕ꯭ꯔꯦꯛ ꯄꯤꯔꯒ ꯍꯣꯏ ꯉꯔꯥꯡꯅ ꯂꯥꯛꯄꯅꯦꯕ
ꯑꯣ ꯑꯣ ꯎꯝꯝ ꯑꯗꯣ ꯃꯤ ꯂꯥꯛ ꯂꯥꯛꯅꯗ꯭ꯔꯤꯕ ꯍꯧꯖꯤꯛ
ꯂꯥꯛꯅꯗ꯭ꯔꯤ ꯖꯨꯅꯤꯌꯔ ꯈꯔ ꯃꯄꯜ ꯂꯝꯗ ꯏꯟꯇꯔꯟꯒꯤ ꯂꯣꯏ ꯆꯈꯤꯕ ꯍꯧꯖꯤꯛ ꯍꯧꯖꯤꯛꯀꯣ ꯃꯣꯏ ꯂꯩꯅꯗ꯭ꯔꯤꯕ ꯑꯩꯁꯨ ꯁꯝꯃꯔ ꯚꯦꯀꯦꯁꯟꯒꯤ ꯌꯨꯝ ꯆꯠꯂꯦ ꯑꯗꯨꯒ ꯉꯔꯥꯡ ꯍꯜꯂꯛꯑꯦ ꯑꯗꯣ ꯑꯁ ꯁꯝꯃꯔ ꯚꯦꯀꯦꯁꯟ ꯄꯤꯔꯁꯨ ꯁꯨꯇꯤꯗꯣ ꯍꯥꯏꯕꯗꯤ ꯏꯃꯥꯟꯅꯕꯁꯤꯡ ꯄꯤꯕꯒ ꯈꯨꯟꯒꯤ ꯏꯃꯥꯟꯅꯕꯗꯣ ꯄꯤꯕꯒ ꯑꯩꯈꯣꯏ ꯄꯤꯕꯒ ꯃꯥꯟꯅꯗꯕꯅꯤꯅ ꯑꯣꯟꯅꯗꯦ ꯃꯣꯏꯐꯧ ꯑꯗꯨꯝ ꯌꯨꯝꯗ ꯐ꯭ꯔꯤ ꯂꯩꯔꯒ ꯂꯥꯛꯑꯦ ꯑꯃꯨꯛ
ꯃꯤ ꯃꯤ ꯀꯌꯥꯒꯨꯝꯕ ꯑꯣꯏꯒꯗ꯭ꯔꯥ ꯅꯣꯏꯒꯤꯁꯦ
ꯑꯩꯈꯣꯏ ꯍꯣꯁꯇꯦꯜꯗ ꯂꯩꯕꯁꯤ ꯃꯤ ꯁꯕꯦꯟꯇꯤ ꯑꯩꯠꯇꯤ ꯂꯩꯔꯝꯒꯅꯤ
ꯎꯝ ꯑꯗꯨ ꯌꯥꯝ ꯅꯨꯡꯉꯥꯏꯒꯅꯤꯍꯦ ꯅꯨꯡꯉꯥꯏꯕ ꯌꯥꯝꯃꯤꯍꯦ ꯅꯣꯏꯁꯨ
ꯍꯥꯏꯕꯗꯤ
ꯅꯣꯏ ꯀꯩꯅꯣ ꯄꯣꯄꯨꯂꯦꯁꯟ ꯅꯠꯇꯦ ꯇꯣꯇꯦꯜ ꯏꯁꯇ꯭ꯔꯦꯡꯗꯣ ꯌꯥꯝꯃꯦꯕ
ꯍꯣꯏ ꯌꯥꯝꯃꯦ ꯁꯤꯐꯥꯎ ꯍꯦꯜꯂꯦꯗ ꯔꯨꯝ ꯈꯨꯗꯤꯡ ꯃꯤ ꯑꯅꯤ ꯑꯅꯤ ꯑꯅꯤ ꯂꯩ ꯑꯗꯣ ꯐꯕ ꯍꯥꯏꯁꯤꯅꯨꯀꯣ ꯑꯇꯣꯞꯄ ꯍꯣꯁꯇꯦꯜꯗꯒꯤ ꯑꯩꯈꯣꯏ ꯍꯣꯁꯇꯦꯜꯅ ꯌꯥꯝ ꯅꯥꯟꯕꯅꯦ ꯍꯥꯏꯕꯗꯤ ꯁꯤꯄꯔꯁꯨꯨ ꯅꯣꯇꯤꯒꯤ ꯂꯥꯛꯑꯦ ꯇꯣꯏꯂꯦꯠ ꯀꯩꯀꯥꯁꯨ ꯂꯣꯏ ꯁꯦꯝꯕꯤꯌꯦ ꯅꯨꯡꯇꯤꯒꯤ
ꯎꯝ ꯑꯗꯨ ꯑꯗꯨꯔꯣꯝꯗ ꯍꯣꯏ ꯑꯩꯈꯣꯏꯁꯨ ꯋꯥꯋꯀꯤꯡ ꯑꯗꯨꯝ ꯂꯥꯛꯑꯦꯕ ꯑꯗꯨ ꯕꯤꯜꯗꯤꯡꯁꯨ ꯑꯗꯨꯝ ꯅꯥꯟꯅ ꯂꯩꯌꯦ ꯑꯗꯨ ꯃꯐꯝꯗ ꯈꯔ ꯏꯪꯁꯨ ꯏꯪꯅꯁꯨ ꯆꯤꯛꯑꯦꯕꯀꯣ ꯑꯗꯨꯗ ꯏꯪ ꯆꯤꯛꯅ ꯂꯩꯌꯦꯕ ꯐ꯭ꯔꯦꯁ ꯑꯣꯏꯕꯅꯦ ꯑꯗꯨꯗ
ꯍꯥꯍꯥ
ꯕꯣꯜꯒꯨꯝꯕꯗꯤ ꯁꯥꯟꯅꯕ꯭ꯔꯣ ꯑꯣꯏ
ꯁꯥꯟꯅꯩꯌꯦ ꯑꯩꯈꯣꯏ ꯒ꯭ꯔꯥꯎꯟ ꯃꯆꯥꯗ ꯂꯩꯌꯦ ꯁꯣꯀꯔꯒꯤ ꯍꯧꯖꯤꯛꯇꯤ ꯂꯣꯏ ꯀꯩꯅꯣ ꯇꯧꯔꯦꯗ ꯒ꯭ꯔꯌꯥꯥꯁ ꯀꯩꯀꯥꯗꯣ ꯂꯣꯏ ꯁꯥꯡꯅ ꯂꯩꯔꯦ ꯁꯥꯟꯅꯥꯕꯤꯗꯕꯒꯤ
ꯊꯨꯅ ꯀꯩꯅꯣ ꯇꯧꯔꯦ ꯇꯣꯏꯒꯅꯤ ꯑꯗꯨꯗꯣ ꯃꯤ ꯂꯥꯛꯑꯗꯤ
ꯍꯣꯏ ꯍꯣꯏ ꯑꯗꯨꯝ ꯄꯨꯟꯅ ꯆꯠꯔꯦ ꯖꯨꯅꯤꯌꯔꯁꯤꯡ ꯂꯥꯛꯑꯀꯥꯟꯗ ꯅꯣꯏ ꯁꯦꯡꯗꯣꯛꯑꯣ ꯍꯥꯏꯗꯣꯏꯅꯦ ꯑꯁ
ꯄꯨꯔꯥ ꯄꯨꯔꯥ ꯀꯩꯅꯣꯅꯤꯅꯦ
ꯍꯣꯏ ꯔꯨꯝ ꯔꯨꯝꯗ ꯇꯨꯝꯃꯗꯤ ꯔꯣꯝꯗ ꯆꯪꯉꯒ ꯀꯩꯒꯤ ꯇꯨꯝꯕ꯭ꯔꯣ ꯍꯥꯏꯔꯒ ꯃꯤꯇꯤꯡ ꯂꯥꯛꯑꯣ ꯍꯥꯏꯒꯅꯤ
ꯅꯣꯏꯒꯤꯁꯦ ꯈꯔ ꯇꯣꯡꯉꯥꯜꯂꯦ
ꯑ ꯍꯣꯏ ꯍꯣꯏ ꯑꯩꯈꯣꯏꯗꯤ ꯎꯝ ꯁꯤꯅꯤꯌꯔꯅ ꯇꯥꯟꯊꯣꯛꯀꯦ ꯍꯥꯏꯔꯁꯨ ꯑꯗꯨꯝ ꯇꯥꯟꯊꯣꯛꯑꯦ ꯍꯣꯁꯇꯦꯜ ꯂꯩꯕꯁꯤꯡꯁꯦ ꯌꯥꯅꯗꯦ
ꯑꯁ ꯑꯗꯨꯗꯤ ꯑꯇꯣꯞꯄ ꯑꯩꯈꯣꯏ ꯍꯣꯁꯇꯦꯜ ꯐꯥꯏꯚ ꯐꯣꯔ ꯇꯦꯟ ꯊꯔꯤ ꯑꯗꯨꯕꯨ ꯇꯨ ꯑꯗꯨꯗ ꯇꯧꯔꯗꯤ ꯃꯩ ꯏꯔꯥꯡ ꯊꯣꯛꯀꯅꯤꯍꯦ
ꯇꯣꯉꯥꯟꯕꯅꯦꯕ ꯍꯥꯏꯗꯤ ꯑꯁꯤꯗ ꯂꯩꯕꯒꯤ ꯀꯩꯅꯣ ꯆꯠꯅꯕꯤꯁꯨ ꯇꯧꯗꯦꯕ
ꯑꯥ ꯅꯪꯅ ꯍꯥꯏꯕꯒꯨꯝꯅ ꯎꯝ
ꯑꯗꯨꯝ ꯐ꯭ꯔꯤ ꯑꯣꯏꯔꯦ ꯄꯨꯔꯥ ꯐ꯭ꯔꯤꯅꯦ
ꯎꯝ
ꯈꯪꯗꯦꯅꯦ ꯀꯃꯥꯏꯅ ꯇꯧꯕꯒꯤꯅꯣ ꯑꯗꯨꯗꯣ ꯍꯍꯥꯟꯅꯗꯒꯤ ꯑꯗꯨꯝ ꯇꯧꯔꯛꯄ ꯃꯥꯜꯂꯦꯀꯣ ꯑꯗꯨꯗꯤ
ꯇꯧꯔꯛꯄꯅꯦ ꯐꯤꯂꯝꯗꯐꯥꯎ ꯑꯗꯨꯝ ꯇꯧꯕꯅꯦꯍꯦ ꯇꯦꯛꯅꯤꯀꯦꯜ ꯂꯥꯏꯟꯗꯤ ꯑꯗꯨꯝ ꯀꯝꯄꯜꯁꯔꯤꯅꯦꯕ ꯑꯣꯖꯥꯒꯤ ꯔꯥꯏꯠ ꯂꯩꯗꯦꯕ
ꯑꯣ ꯎꯝ ꯎꯝ
ꯉꯥꯎꯁꯨ ꯉꯥꯎꯁꯅꯦ ꯊ꯭ꯔꯤ ꯏꯗꯤꯌꯠ ꯀꯩꯀꯥꯁꯨ ꯌꯦꯡꯔꯝꯅꯤꯅ ꯑꯗꯨꯝ
ꯎꯝ ꯌꯦꯡꯉꯦ ꯌꯦꯡꯉꯦ ꯌꯥꯝꯅ ꯐꯖꯕ ꯃꯃꯤꯡ ꯌꯥꯝ ꯆꯠꯄ ꯃꯨꯚꯤꯅꯤ
ꯑ
ꯊ꯭ꯔꯤ ꯏꯗꯤꯌꯠꯇꯣ ꯑꯣ ꯑꯗꯨꯒꯤ ꯑꯣ ꯑꯗꯨꯒꯤ ꯃꯑꯣꯡꯅꯦꯕ ꯕꯀꯣ
ꯍ ꯅꯨꯄꯤꯁꯤꯡꯅ ꯍꯦꯟꯅ ꯁꯥꯊꯤꯕꯅꯦ ꯑꯩꯈꯣꯏꯗꯒꯤ
ꯎꯝ ꯑꯣ ꯅꯨꯄꯤꯁꯤꯡ ꯇꯣꯉꯥꯟꯅ ꯂꯩꯕ꯭ꯔꯥ
ꯍꯣꯏ ꯅꯨꯄꯤꯒꯤ ꯇꯣꯉꯥꯟꯅ ꯅꯨꯄꯥꯒꯤ ꯇꯣꯉꯥꯟꯅ ꯑꯩꯈꯣꯏꯗꯤ ꯁꯦꯡꯅ ꯑꯗꯨꯝ ꯑꯩꯈꯣꯏ ꯁꯥꯇ꯭ꯔ ꯈꯛꯇ ꯐꯖꯅ ꯂꯩꯔꯤꯕ
ꯑꯣ ꯎ ꯀ꯭ꯂꯥꯁ ꯑꯥ ꯀ꯭ꯂꯥꯁ ꯇꯤ ꯆꯞ ꯃꯥꯟꯅꯩꯀꯣ ꯑꯗꯨꯝ ꯅꯨꯄꯤꯁꯨ ꯅꯨꯄꯥꯁꯨ ꯑꯗꯨꯝ ꯐꯝꯃꯤꯟꯅꯕꯅꯤꯀꯣ
ꯍꯣꯏ ꯐꯝꯃꯤꯟꯅꯩ ꯍꯣꯏ ꯅꯨꯄꯤꯗꯤ ꯑꯌꯥꯝꯕꯗꯤ ꯇꯝꯅꯗꯦ ꯑꯩꯈꯣꯏ ꯀ꯭ꯂꯥꯁꯇ ꯃꯤ ꯑꯍꯨꯝ ꯈꯛꯇꯅꯤ ꯑꯗꯨꯒ ꯅꯨꯄꯥꯅ ꯀꯨꯟꯊ꯭ꯔꯥ
ꯑꯗꯨꯝ ꯅꯪꯒꯤ ꯀꯣ꯭ꯔꯁꯇꯨꯗꯤ ꯑꯗꯨꯝ ꯅꯨꯡꯉꯥꯏꯕ꯭ꯔꯥ ꯅꯪꯒꯤꯗꯣ
ꯅꯨꯡꯉꯥꯏꯌꯦꯕꯀꯣ ꯑꯦꯛꯖꯥꯝ ꯃꯇꯝꯗ ꯋꯥꯕ
ꯏꯅꯤꯡꯉꯥꯏ ꯌꯥꯝ ꯂꯩꯕ꯭ꯔꯣ ꯏꯖꯥꯝ ꯃꯇꯝꯗ ꯄꯥꯅꯤꯡꯉꯥꯏ
ꯄꯥꯅꯤꯡꯉꯥꯏꯗꯤ ꯌꯥꯝ ꯂꯩꯕ ꯄꯥꯅꯤꯡꯗꯕ
ꯎꯝ